ꯍꯜꯂꯣ
ꯍꯜꯂꯣ ꯇꯥꯏꯌꯦ
ꯑꯣ ꯅꯨꯡꯉꯥꯏꯔꯤꯕꯣ
ꯅꯨꯡꯉꯥꯏꯔꯤꯌꯦ ꯅꯪꯗꯤ ꯅꯨꯡꯉꯥꯏꯔꯤꯕꯣ
ꯑꯁ ꯌꯥꯝ ꯊꯤ ꯅꯨꯡꯉꯥꯏꯔꯤꯌꯦ ꯑꯩꯁꯨ ꯀꯩ ꯃꯊꯦꯟ ꯇꯧꯔꯒꯦ ꯁꯤꯁꯇꯔꯕꯨ
ꯑꯤ ꯉꯁꯤ ꯑꯩꯈꯣꯏꯁꯦ ꯑꯂꯨꯒ ꯈꯥꯃꯦꯟ ꯑꯈꯥꯕꯤꯗꯣ
ꯑꯥ
ꯑꯥ ꯑꯗꯨ ꯈꯪꯁꯣꯏ ꯆꯥꯏꯌꯦ ꯅꯪꯗꯤ
ꯑꯣ ꯑꯩꯗꯤ ꯁꯧꯒ꯭ꯔꯤꯒ ꯆꯨꯖꯥꯛ ꯀꯥꯡꯒꯧ ꯑꯃꯒ ꯆꯥꯏꯌꯦ
ꯑꯍꯥꯎꯕꯅꯤꯅꯦ
ꯍꯥꯎꯋꯦ ꯍꯥꯎꯋꯦ ꯅꯣꯏꯁꯨ ꯍꯥꯎꯔꯝꯒꯅꯤ ꯈꯜꯂꯤꯗ
ꯍꯥꯎꯋꯦ ꯍꯥꯏ ꯇꯥꯔꯦꯅ
ꯀꯩꯅꯣ ꯍꯥꯏꯁꯤꯕꯨ ꯍꯥꯎꯋꯦꯒ ꯅꯣꯛꯊꯣꯔꯛꯏꯁꯤꯕꯨ ꯍꯥꯎꯔꯝꯗꯧ ꯃꯥꯟꯗ꯭ꯔꯦ ꯑꯗꯨꯗꯤ ꯅꯪꯒꯤ ꯋꯥꯍꯩꯁꯤꯅꯗꯤ
ꯍꯥꯎꯇ꯭ꯔꯁꯨ ꯍꯥꯎꯋꯦꯅ ꯑꯗꯨꯝ ꯆꯥꯔꯦ
ꯑꯣ ꯅꯤꯡꯕ ꯊꯨꯡꯗ꯭ꯔꯦ ꯍꯥꯏꯕꯅꯤ ꯑꯗꯨ ꯀꯩꯁꯨ ꯀꯥꯏꯗꯦ ꯑꯩ ꯍꯌꯦꯡ ꯍꯪꯁꯠ ꯑꯍꯧꯕ ꯂꯩꯕꯤꯒꯦ
ꯀꯗꯥꯏ ꯀꯗꯥꯏ ꯆꯠꯅꯔꯒꯦ ꯉꯁꯤꯗꯤ
ꯑꯁ ꯉꯁꯤꯁꯦ ꯉꯥꯏꯍꯥꯛ ꯀꯣꯏꯊꯣꯛꯎꯔꯦ ꯃꯅꯤꯄꯨꯔ ꯁꯤꯟꯕ ꯊꯨꯡꯅ ꯑꯗꯨꯒ ꯍꯜꯂꯛꯑꯦ ꯄꯨꯡ ꯃꯉꯥ ꯃꯈꯥꯏ ꯁ꯭ꯋꯥꯏꯗ
ꯑꯗꯨꯒ ꯁꯤꯁꯇꯔ ꯍꯣꯏꯒ ꯑꯃꯨꯛ ꯊꯦꯡꯅꯔꯦ ꯍꯥꯏꯇꯥꯔꯦꯅꯦ ꯀꯣ
ꯍꯣꯏ ꯍꯣꯏ
ꯑꯣ ꯑꯣ ꯁꯤꯁꯇꯔꯗꯤ ꯉꯁꯤ ꯀꯃꯥꯏ ꯀꯃꯥꯏꯅ ꯇꯧꯕꯤꯒꯦ ꯉꯁꯤꯒꯤ ꯅꯨꯃꯤꯠꯁꯤꯕꯨ ꯈꯪꯖꯕ ꯌꯥꯕ꯭ꯔꯣ ꯀꯩꯀꯩ ꯇꯧꯈꯤꯒꯦ
ꯉꯥꯁꯤꯁꯦ ꯑꯩꯁꯦ ꯀꯔꯤꯁꯨ ꯉꯍꯥꯛꯇꯪ ꯃꯄꯥꯟꯗ ꯆꯦꯛ ꯂꯧꯊꯣꯛꯅꯤꯡꯉꯥꯏ ꯆꯠꯂꯦ ꯑꯗꯨꯒ ꯑꯃꯨꯛ ꯆꯪꯔꯛꯑꯦ ꯑꯗꯨꯝ ꯂꯩꯔꯦ ꯑꯗꯨꯒ ꯑꯗꯨꯝ ꯆꯥꯛ
ꯍꯥꯏꯔꯣ
ꯇꯦ ꯆꯦ ꯖꯤꯔꯣꯛꯁ ꯇꯧꯕ ꯆꯠꯄ
ꯑꯣ ꯐꯣꯝꯒꯨꯝꯕ ꯊꯥꯖꯟꯗꯧ ꯂꯩꯕ꯭ꯔꯣ ꯅꯠꯇ꯭ꯔꯒ ꯑꯩꯈꯣꯏꯒꯤ ꯑꯦꯁ ꯑꯥꯏ ꯑꯥꯔ ꯇꯧꯕꯒꯤꯔꯣ ꯀꯔꯝꯕꯒꯤ ꯑꯣꯏꯗꯣꯏꯅꯣ
ꯅꯠꯇꯦ ꯁꯨꯝ ꯀꯩꯅꯣ ꯂꯧꯊꯣꯛꯄꯅꯤꯗ ꯏꯁꯥꯒꯤ ꯐꯣꯝ ꯊꯥꯖꯤꯟꯕ ꯅꯠꯇꯦ ꯊꯥꯅꯕ ꯍꯥꯏꯗꯤ ꯑꯦꯛꯖꯥꯝꯒꯨꯝꯕꯗꯣ
ꯑꯣ ꯀꯩ ꯑꯦꯛꯖꯥꯝ ꯊꯥꯣꯏꯅꯣ ꯁꯤꯁꯇꯔ ꯑꯗꯨꯗꯤ ꯑꯝꯇ ꯈꯪꯖꯒꯦ
ꯑꯁ ꯁ꯭ꯀꯨꯜꯒꯤꯅꯦ ꯁ꯭ꯀꯨꯜꯒꯤ ꯑꯦꯛꯖꯥꯝꯅꯦ
ꯏꯍꯦ ꯍꯥꯏꯗꯤ
ꯑꯗꯨꯒꯤ ꯍꯧꯖꯤꯛꯇꯤ ꯑꯦꯛꯖꯥꯝ ꯑꯗꯨꯒꯨꯝꯕ ꯑꯦꯛꯖꯥꯝ ꯊꯥꯕ ꯃꯇꯝ ꯅꯠꯇꯦꯍꯦ
ꯑꯣ ꯍꯥꯏꯁꯤꯖꯤꯅꯗꯤ ꯁꯤꯁꯇꯔꯁꯦ ꯈꯔ ꯌꯪ ꯑꯣꯏꯔꯝꯈꯤꯗꯧ ꯃꯥꯜꯂꯦ
ꯌꯥꯡ ꯑꯣꯏꯕꯗꯣ ꯃꯥꯟꯕ꯭ꯔꯅꯦ
ꯑꯥ ꯂꯥꯔꯖꯨ ꯑꯃꯨꯛ ꯐꯣꯟ ꯇꯧꯁꯤꯜꯂꯛꯑꯦ ꯐꯣꯟ ꯇꯧꯔꯛꯑꯒꯦꯀꯣ ꯑꯗꯨꯗꯤ ꯁꯤꯁꯇꯔꯒꯤꯁꯦ ꯁ꯭ꯀꯨꯜꯒꯤ ꯑꯦꯛꯖꯥꯝꯒꯨꯝꯕꯒꯤ ꯑꯣꯏꯗꯣꯏꯔꯥ
ꯍꯣꯏ
ꯑꯣ ꯌꯥꯏꯌꯦ ꯌꯥꯏꯌꯦ ꯑꯗꯨꯗꯤ ꯀꯩꯁꯨ ꯀꯥꯏꯗꯦ ꯁꯤꯤꯁꯔꯕꯨ ꯀꯩꯗ ꯇꯧꯕꯤꯔꯝꯕꯅꯣ
ꯑꯥ ꯍꯧꯖꯤꯛꯇꯤ ꯐꯝꯃꯤ ꯑꯗꯣ ꯅꯣꯏꯗꯤ ꯕꯣ ꯌꯦꯡꯕ꯭ꯔꯣ
ꯑꯦ ꯀꯩ ꯋꯥꯅꯣꯅꯦ ꯁꯤꯁꯇꯔ ꯕꯣꯜ ꯃꯇꯝꯅꯤ ꯀꯩꯅꯣꯅꯦ ꯍꯨꯖꯤꯛ ꯍꯨꯖꯤꯛ ꯌꯦꯡꯍꯧꯗꯅ ꯀꯔꯝ ꯀꯥꯟꯗ ꯑꯃꯨꯛ ꯌꯦꯡꯗꯣꯏꯅꯣ
ꯃꯤ ꯌꯦꯡꯗꯕꯁꯨ ꯂꯩꯌꯦꯅ ꯃꯤ ꯈꯔꯗꯤ
ꯑꯣ ꯁꯤꯁꯇꯔ ꯀꯩꯅꯣꯅꯤ ꯍꯧꯖꯤꯛꯇꯤ ꯌꯦꯡꯉꯧꯗ꯭ꯔꯒꯗꯤ ꯆꯍꯤ ꯃꯔꯤꯃꯨꯛ ꯉꯥꯏꯗꯣꯔꯤꯕꯅꯤ ꯑꯅꯗꯔ ꯐꯣꯔ ꯌꯔꯁ ꯍꯦꯞ ꯑꯦꯋꯦꯠ ꯑꯣꯏꯗꯣꯔꯤꯕꯅꯤ ꯑꯗꯨꯅ ꯌꯦꯡꯗꯕ ꯌꯥꯄꯣꯠꯇꯦꯗ ꯈꯣꯏ ꯌꯦꯡꯉꯦ ꯆꯤꯊꯗꯒꯩ ꯉꯁꯤꯗꯤ ꯌꯦꯡꯉꯣꯏꯗ꯭ꯔꯣ ꯁꯤꯁꯇꯔꯗꯤ
ꯑꯩꯖꯦ ꯌꯦꯡꯉꯣꯏ ꯉꯁꯤꯗꯤ
ꯀꯩꯒꯤ
ꯌꯦꯅꯤꯡꯗ꯭ꯔꯦ
ꯀꯩꯅꯣ ꯁꯨꯝ ꯌꯦꯡꯕꯩ ꯋꯥꯁꯜꯂꯛꯏꯔꯣ
ꯑꯁ ꯑꯈꯣ ꯃꯔꯛ ꯃꯔꯛꯇꯗꯤ ꯌꯦꯡꯉꯤ ꯌꯦꯡꯅꯤꯡꯉꯀꯥꯟꯗ ꯌꯦꯡꯉꯤ ꯌꯦꯡꯅꯤꯡ ꯗ꯭ꯔꯀꯥꯟꯗ ꯑꯗꯨꯝ ꯌꯦꯡꯗ꯭ꯔꯦ ꯁꯨꯃꯥꯏ ꯇꯧꯋꯦ ꯗꯣ ꯅꯨꯡꯇꯤꯒꯤ ꯃꯤ ꯗꯨꯝ ꯌꯦꯡꯗꯦ ꯅꯣꯏꯗꯤ ꯌꯦꯡꯕ꯭ꯔꯣ
ꯅꯨꯄꯤ ꯅꯨꯄꯤꯒꯤ ꯍꯥꯏꯕ
ꯅꯨꯇꯤꯒꯤꯗꯤ ꯌꯦꯡ
ꯑꯣ ꯑꯩꯗꯤ ꯅꯨꯄꯤꯒꯤ ꯇꯥꯎꯔꯦ ꯁꯥꯎꯅꯨꯀꯣ ꯁꯤꯁꯇꯔ
ꯁꯥꯎꯗꯦ ꯁꯥꯎꯗꯦ ꯀꯩꯗꯧꯕꯩ ꯁꯥꯎꯗꯣꯏ ꯅꯍꯦ
ꯑ ꯍꯣꯏꯅꯦ ꯁꯥꯎꯕꯝꯁꯨ ꯊꯣꯛꯇꯦꯗ ꯅꯠꯇ꯭ꯔꯥ
ꯍꯣꯏ ꯍꯣꯏ ꯍꯣꯏ
ꯅꯨꯡꯇꯤꯒꯤꯗꯤ ꯌꯦꯡꯉꯤ ꯑꯈꯣꯏꯖꯨ ꯁꯤꯁꯇ ꯅꯨꯡꯉꯥꯏꯕ ꯈꯜꯂ ꯈꯜꯂ ꯑꯗꯨꯝ ꯌꯦꯡꯉꯤ ꯍꯥꯏꯇꯥꯔꯦ ꯑꯗꯨꯒ ꯌꯥꯝ ꯀꯅꯣ ꯇꯧꯕꯗꯤ ꯌꯦꯡꯗ꯭ꯔꯦ ꯌꯥꯝ ꯋꯥꯒꯗꯧꯕ ꯈꯣꯠꯀꯗꯕ ꯄ꯭ꯂꯦꯗꯨꯗꯤ ꯌꯦꯡꯗ꯭ꯔꯦ ꯑꯗꯨꯕꯨ ꯌꯦꯡꯕ ꯌꯥꯕ ꯍꯥꯏꯇꯥꯔꯦ ꯅꯣꯡꯃꯗꯨꯒꯤ ꯑꯣꯏꯅ ꯌꯦꯡꯕ ꯌꯥꯕ ꯉꯟꯅ ꯂꯩꯕ ꯑꯗꯨꯕꯨ ꯑꯣꯏꯗꯤ ꯂꯣꯏ ꯌꯦꯡꯉꯤ ꯁꯤꯁꯗ ꯌꯥꯝ ꯊꯦꯡꯕꯗꯤ ꯉꯝꯗ꯭ꯔꯦꯀꯣ
ꯑ ꯉꯁꯤꯖꯦ ꯈꯔ ꯉꯟꯅ ꯂꯩꯕ ꯃꯥꯜꯂꯦ
ꯑꯣ ꯉꯟꯅ ꯂꯩꯗꯤ ꯇ ꯌꯦꯡꯊꯣꯛꯑꯅꯤ ꯍꯣꯏ ꯁꯤꯁꯇ ꯀꯩ ꯊꯤꯟꯗ ꯊꯥꯗꯣꯏꯅꯣ
ꯀꯔꯤ ꯍꯥꯕ
ꯁꯤꯁꯇꯒꯤ ꯇꯤꯝꯖꯦ ꯀꯩꯗ ꯊꯤꯟꯗ ꯄꯣꯠ ꯇꯧꯒꯤꯅꯣ
ꯉꯁꯤꯒꯤꯔꯣ
ꯍꯣꯏꯅꯦ
ꯉꯁꯤꯁꯦ ꯀꯔꯤ ꯀꯔꯤꯅꯣ ꯈꯪꯗꯦ ꯌꯦꯡ ꯂꯩꯕꯗꯣ
ꯑꯣ ꯐꯔꯦ ꯗꯨꯗꯤ ꯈꯪꯗꯕꯅ ꯁꯕꯣꯠ ꯇꯧꯁꯜꯂꯣ ꯌꯥꯔꯦ
ꯍꯨꯖꯤꯛ ꯅꯨꯡꯗꯤ ꯅꯨꯡ ꯎꯝ ꯍꯥꯏ ꯍꯥꯏꯔꯒꯦ ꯍꯥꯏꯔꯒꯦ ꯈꯤꯇ ꯐꯥꯡꯖꯟꯅꯕꯀꯣ ꯐꯥꯡꯖꯟꯅꯔꯣꯏꯁꯦ
ꯑꯣ ꯍꯨꯖꯤꯛꯁꯦ
ꯎꯝ
ꯋꯥꯔꯜ ꯀꯞꯁꯦ ꯂꯨ ꯑꯥ ꯄ꯭ꯂꯦꯖꯦ ꯍꯧꯖꯤꯛꯇꯤ ꯂꯣꯏ ꯅꯨꯡꯉꯥꯏꯔꯅꯤꯕꯀꯣ ꯅꯨꯡꯉꯥꯏꯇꯕ ꯂꯩꯔꯔꯣꯏꯕꯀꯣ
ꯑꯥ
ꯍꯥꯏꯗꯤ ꯅꯍꯥꯟ ꯖꯄꯥꯟꯒ ꯀꯞꯄꯗꯣ
ꯍꯣꯏ ꯑꯁ ꯌꯥꯝ ꯅꯨꯡꯉꯥꯏꯇꯦ ꯕꯥꯗꯣ꯫
ꯑꯗꯨꯅꯦ ꯑꯗꯨꯝꯕ ꯉꯥꯛꯇꯅꯦ ꯍꯧꯖꯤꯛꯇꯤꯀꯣ ꯍꯥꯏꯗꯤ ꯃꯤꯠ ꯄꯤꯔꯥꯡ ꯆꯦꯟꯒꯗꯧꯕ ꯉꯥꯛꯇ ꯑꯣꯏꯔꯅꯤꯕꯀꯣ ꯍꯥꯏꯗꯤ ꯃꯣꯏꯅ ꯍꯧꯖꯤꯛ ꯐꯪꯉꯤꯁꯦ ꯋꯥꯟ ꯆꯥꯟꯁ ꯈꯛꯇꯅꯦꯕꯀꯣ ꯁꯦꯀꯦꯟ ꯑꯥ ꯁꯦꯀꯦꯟ ꯆꯥꯔꯖ ꯍꯥꯏꯕꯗꯣ ꯍꯧꯖꯤꯛꯇꯤ ꯂꯩꯔꯔꯣꯏꯕ ꯑꯗꯨꯅ ꯄ꯭ꯂꯦꯟꯁꯦ ꯍꯧꯖꯤꯛꯇꯤ ꯌꯥꯝ ꯅ ꯍꯥꯏ ꯇꯔꯦꯅꯦ ꯌꯥꯝ ꯊꯤꯅ ꯀꯝꯄꯤꯇꯤꯇꯤꯚ ꯑꯣꯏꯕ ꯃꯑꯣꯡꯗ ꯁꯥꯟꯅꯔꯅꯤꯕ꯫
ꯍꯣꯏ
ꯑꯗꯨꯅ ꯁꯤꯗ ꯁꯤꯁꯇꯔꯗ ꯃꯤꯁ ꯇꯧꯍꯧꯔꯒꯗꯤ ꯅꯨꯡꯉꯥꯏꯕ ꯐꯪꯉꯔꯣꯏ꯫
ꯍꯣꯏ ꯑꯗꯨꯕꯨꯗꯤ ꯑꯁ ꯈꯪꯗꯦ ꯑꯗꯪ ꯃꯊꯪ ꯒꯤ ꯃꯦꯠꯁꯇ, ꯑꯈꯣꯏꯅ ꯌꯦꯡꯅꯤꯡꯕ ꯍꯥꯏꯗꯤ ꯑꯄꯥꯝꯕꯒꯨꯝꯕ ꯂꯩꯔꯗꯤ ꯌꯦꯡꯕꯨꯗꯤ ꯌꯦꯡꯅꯦꯕꯀꯣ꯫ ꯑꯗꯣ ꯉꯁꯤ ꯒꯨꯝꯕꯗꯤ ꯌꯦꯡꯉꯔꯣꯏ꯫
ꯖꯄꯥꯟꯒꯤꯗꯨꯗꯤ ꯌꯥꯝ ꯅꯨꯡꯉꯥꯏꯇꯦꯍꯦ ꯖꯄꯥꯟ ꯁꯞꯄꯣꯔꯠ ꯇꯧꯔꯒ ꯉꯝꯁꯨ ꯉꯝꯗꯕ꯫ ꯀꯞꯁꯨ ꯀꯞꯄ ꯑꯔꯦ ꯌꯥꯝ ꯅꯨꯡꯉꯥꯏꯇꯦ꯫
ꯅꯨꯡꯉꯥꯏꯇꯦ ꯅꯨꯡꯉꯥꯏꯇꯦ ꯍꯥꯔꯠꯇ ꯅꯠꯇꯅ ꯑꯗꯨ ꯀꯤꯠꯅꯤꯕꯨ ꯇꯁ ꯇꯧꯋꯦ ꯌꯥꯝ ꯅꯨꯡꯉꯥꯏꯇꯦ ꯕꯦꯔꯤ ꯁꯣꯛꯀꯤꯡ꯫
ꯗꯨꯅꯦ ꯍꯧꯖꯤꯛꯄꯨ ꯀꯔꯤ ꯇꯧꯕ꯭ꯔꯣ ꯈꯣꯡ ꯆꯠꯄ ꯃꯥꯜꯂꯦꯗ?
ꯑꯁꯤꯗ ꯆꯥꯛꯊꯣꯛꯇ ꯉꯥꯏꯔꯤꯌꯦ ꯍꯥꯏꯗꯨꯗꯤ ꯆꯥꯛꯇꯣꯛꯇ ꯉꯥꯏꯔꯤ ꯑꯗꯨꯅ ꯋꯥꯛꯀꯤꯡ ꯆꯠꯂꯝꯕꯅꯦ꯫
ꯑꯣ ꯑꯣ ꯐꯩꯅꯦ ꯆꯛꯁꯨ ꯇꯣꯛꯑꯒ ꯋꯥꯛꯀꯤꯡ ꯆꯠꯄꯗꯤ꯫
ꯃꯥꯅꯦ ꯑꯐꯕꯗꯤ ꯇꯧꯒꯗꯧꯕꯅꯦ ꯁꯤꯁꯇꯔꯗꯨ ꯐꯩ ꯈꯜꯂꯗꯤ ꯃꯇꯧ ꯇꯝꯕ ꯌꯥꯏꯀꯣ꯫
ꯍꯣ ꯍꯣ ꯍꯣꯏ ꯇꯝꯗꯣꯏꯅꯦ ꯇꯝꯗꯣꯏꯅꯦ꯫
ꯑꯈꯣꯏꯗꯤ ꯍꯦꯛ ꯆꯥꯛ ꯆ ꯇꯣꯄꯒ ꯏꯁꯥ ꯏꯁꯥꯒꯤ ꯀꯥꯗ ꯆꯪꯕꯅꯤꯅꯀꯣ꯫
ꯑꯥ
ꯇꯝꯗꯣꯏꯔꯦ ꯉꯁꯤꯗꯒꯤ ꯅꯪꯒꯤ ꯃꯇꯧ ꯇꯝꯗꯣꯏꯅꯤ꯫
ꯇꯥꯝꯃꯣ ꯇꯥꯝꯃꯣ ꯑꯐꯕꯗꯤ ꯃꯇꯧ ꯇꯝꯅ ꯁꯦꯕꯀꯣ ꯐꯠꯇꯕꯗꯤ ꯇꯧꯒꯨꯝ ꯁꯦꯕꯀꯣ꯫
ꯍꯣ ꯍꯣ ꯍꯣꯏ
ꯑꯈꯣꯏꯁꯨ ꯌꯥꯝ ꯇꯧꯔꯝꯃꯦ ꯁꯤꯁꯇꯔꯅ ꯇꯧꯔꯝꯕꯗꯣ ꯑꯗꯨꯕꯨ ꯏꯁꯥꯒꯤ ꯐꯤꯕꯝ ꯏꯁꯥꯒꯤ ꯕꯣꯗꯤꯒꯤ ꯐꯤꯒꯔ ꯍꯥꯏꯒꯗ꯭ꯔꯥ ꯋꯦꯠꯁꯦ ꯁꯨꯝ ꯃꯑꯣꯡ ꯇꯥꯔꯛꯄ ꯍꯥꯏꯇꯥꯥꯔꯦꯀꯣ꯫
ꯎꯝ ꯎꯝ ꯎꯝ ꯎꯝ
ꯈꯣꯏꯁꯨ ꯁꯤꯗꯤ ꯌꯥꯝ ꯐꯠꯇ꯭ꯔꯦꯅꯅ ꯈꯜꯂꯦ ꯊꯥꯗꯣꯛꯈ꯭ꯔꯦ ꯁꯤꯁꯇꯔ ꯍꯣꯏ ꯗꯨꯝ ꯆꯥꯛ ꯇꯣꯛꯄꯒ ꯉꯥꯏꯍꯥꯛ ꯆꯠ ꯁꯥꯟꯅꯔꯦ ꯑꯗꯨꯃꯥꯏꯅ ꯇꯧꯋꯦ ꯍꯤꯇꯔ ꯍꯣꯏꯒꯤ ꯐꯕꯅꯦ ꯐꯕꯅꯦ, ꯁꯤꯁꯇꯔ ꯍꯣꯏ ꯅꯣꯡꯒ ꯇꯥꯔꯤꯕꯣ ꯍꯧꯖꯤꯛꯀꯥꯟꯁꯤꯕꯨ?
ꯅꯣꯡ ꯇꯥꯕꯁꯦ ꯑꯩꯈꯣꯏꯔꯣꯝꯗꯗꯤ ꯅꯣꯡ ꯇꯥꯗꯦꯕꯣ꯫
ꯇꯥꯗꯤ ꯑꯣ ꯁꯤꯁꯇꯔ ꯍꯣꯏꯗꯤ ꯅꯣꯡ ꯌꯧꯔꯛꯇꯕ ꯑꯣꯏꯔꯦ ꯁꯤꯁꯇꯔ ꯍꯣꯏꯁꯨ꯫
ꯍꯣꯏ, ꯅꯣꯏꯗꯗꯤ?
ꯑꯈꯣꯏꯁꯨ ꯌꯧꯔꯛꯇꯗꯅ ꯁꯣꯝꯗ ꯕꯦꯔꯥ ꯀꯥꯟꯅꯔꯤꯅꯦ꯫
ꯍꯣꯏ ꯅꯣꯡ ꯌꯧꯔꯛꯇꯦ꯫
ꯅꯣꯡ ꯌꯧꯔꯣ ꯁꯨꯡꯌꯥ ꯌꯥꯗ ꯂꯩꯔꯦ꯫
ꯅꯦ ꯑꯗꯣ
ꯎꯝ ꯎꯝ ꯅꯣꯡ ꯆꯨꯕ ꯍꯥꯏꯅ ꯌꯥꯝ ꯆꯨꯕ ꯅꯠꯇꯦ ꯈꯣꯏ ꯍꯧꯖꯤꯛ ꯆꯨꯔꯤꯁꯤꯗꯤ, ꯈꯤꯛꯑꯒ ꯇꯣꯛꯄꯅꯦꯕꯀꯣ ꯉꯍꯥꯛ ꯆꯨꯔꯒ ꯂꯦꯞꯈ꯭ꯔꯦꯕꯀꯣ ꯑꯗꯨꯝ꯫
ꯍꯣꯏ
ꯑꯗꯨꯅ ꯆꯤꯡꯗ ꯆꯨꯔꯤꯕ ꯈꯨꯠꯁꯨ ꯌꯥꯝ ꯍꯩꯊꯈꯩ ꯆꯣꯠꯈꯩ ꯆꯨꯕ ꯍꯥꯏꯕ ꯑꯃ ꯂꯩꯗꯅ꯫
ꯎꯝ ꯎꯝ ꯎꯝ꯫
ꯀꯤ ꯑꯣꯏꯗ꯭ꯔꯦꯕ ꯑꯗꯨꯅ ꯁꯣꯝꯗ ꯏꯁꯤꯡ ꯅꯨꯡꯁꯤꯡ ꯋꯥꯠꯅꯕ ꯑꯗꯨꯅ ꯃꯔꯝ ꯑꯣꯏꯔꯒ ꯂꯧ ꯅꯨꯡ ꯊꯥꯒꯗꯕꯗꯣ꯫
ꯍꯣꯏ ꯍꯣꯏ꯫
ꯑꯗꯨꯒꯤ ꯄ꯭ꯔꯣꯕ꯭ꯂꯦꯝ ꯃꯌꯥꯝ꯫ ꯃꯥꯌꯣꯛꯅꯔꯤꯦꯅꯦ ꯑꯗꯨꯅ ꯅꯣꯡꯁꯦ ꯌꯥꯝ ꯁꯥꯎꯅꯤꯡꯉꯦꯅꯦ ꯍꯧꯖꯤꯛꯀꯥꯟ꯫
ꯆꯨꯝꯃꯦ ꯆꯨꯝꯃꯦ꯫
ꯑꯗꯨꯅ ꯨꯕꯍꯨꯠꯇ ꯍꯨꯠꯇ ꯕꯦꯔꯥ ꯀꯥꯔꯦ ꯅꯣꯡꯁꯦ꯫
ꯍꯣꯏꯅꯦ ꯑꯁꯤ ꯁꯤ ꯇꯝꯄꯥꯛꯀꯤꯗꯤ ꯂꯧꯁꯦ꯫ ꯅꯣꯡ ꯆꯨꯗꯕꯅꯤꯅ ꯑꯗꯨꯝ ꯋꯥꯗꯤ ꯋꯥꯠꯄꯖꯥꯠꯅꯤꯀꯣ꯫
ꯑꯥ ꯋꯥꯠꯄ ꯖꯥꯠꯅꯤ ꯑꯗꯨꯅ ꯌꯥꯗ꯭ꯔꯦ ꯍꯧꯖꯤꯛꯀꯥꯟ ꯏꯁꯤꯡ ꯆꯤꯡꯉꯒꯕꯨꯗꯤ ꯇꯧꯅꯔꯦꯕꯀꯣ꯫ ꯑꯗꯣꯏ ꯇꯥꯔꯒꯁꯨ ꯂꯣꯡ ꯂꯥꯁꯇꯤꯡ ꯑꯣꯏꯕ ꯍꯥꯏꯕ ꯑꯃꯥꯗꯤ ꯂꯩꯗꯅ꯫
ꯍꯣꯏ ꯍꯣꯏ ꯍꯣꯏ꯫
ꯑ ꯑꯗꯨꯝꯕꯗꯨꯣ ꯑꯣꯏꯗ꯭ꯔꯕꯅꯤꯅ ꯈꯔ ꯀꯩꯅꯣ ꯑꯣꯏ ꯍꯥꯏꯔ ꯑꯩꯈꯣꯏꯗ ꯈꯔ ꯑꯗꯨꯝ ꯆꯦꯂꯦꯟꯖꯦꯁ ꯃꯌꯥꯝ ꯊꯦꯡꯅꯔꯦ ꯍꯥꯏꯇꯥꯔꯦꯀꯣ ꯐꯥꯔꯃꯔꯁꯤꯡꯗ꯫
ꯎꯝ ꯎꯝ ꯎꯝ ꯈꯣꯏꯔꯣꯝꯗꯗꯤ꯫ ꯊꯥꯕ ꯍꯧꯔꯦ ꯂꯧ ꯂꯤꯡꯕ ꯍꯧꯔꯦ꯫
ꯑꯣ ꯑꯁ ꯑꯗꯨꯗꯤ ꯁꯤꯁꯇꯔ ꯍꯣꯏꯗꯗꯤ ꯑꯥ ꯌꯧꯔꯦꯅꯦꯀꯣ ꯁꯤꯁꯇꯔ ꯍꯣꯏ ꯐꯥꯅꯝ ꯍꯥꯟꯈ꯭ꯔꯅꯤ ꯑꯗꯨꯗꯤ꯫
ꯑꯍꯣꯏ ꯅꯍꯥꯟꯗꯣ ꯅꯣꯡꯗꯣ ꯀꯟꯅ ꯆꯨꯕ ꯃꯥꯜꯂꯦ ꯑꯗꯨꯗꯒꯤ ꯏꯁꯤꯡ꯫ ꯂꯩꯈ꯭ꯔꯦꯅ ꯍꯥꯏꯌꯦ ꯑꯩꯈꯣꯏ ꯕꯕꯥꯗꯣ ꯐꯣꯟ ꯇꯧꯕꯗ꯫
ꯑꯣ ꯁꯤꯁꯇꯔ ꯍꯣꯏꯒꯤꯖ ꯂꯧ ꯍꯧꯖꯤꯛ ꯍꯧꯔꯦꯕꯀꯣ꯫
ꯍꯧꯔꯦ꯫
ꯑꯣ ꯑꯩꯈꯣꯏꯗ ꯁꯤꯁꯇꯔ ꯂꯩꯔꯤꯕ ꯑꯩꯈꯣꯏ ꯍꯌꯦꯡ ꯐꯧ ꯂꯩꯇ꯭ꯔꯁꯨ ꯁꯤꯁꯇꯔꯗꯤ ꯋꯥꯏꯍꯜꯂꯣꯏꯑꯦ꯫
ꯋꯥ ꯋꯥꯏꯔꯒ ꯂꯣꯏꯔꯦ ꯋꯥꯏꯔꯒ ꯂꯣꯏꯔꯦ꯫
ꯋꯥꯏꯅꯔ ꯂꯣꯏꯔꯦꯗ ꯌꯥꯕ ꯅꯠꯇ꯭ꯔꯣ꯫
ꯌꯥꯏ ꯌꯥꯏ ꯌꯥꯏ ꯀꯩꯗꯧꯕ ꯌꯥꯔꯣꯏꯗꯣꯏꯅꯣ ꯌꯥꯏꯅ꯫
ꯑꯗꯨꯅꯦ ꯌꯥꯝꯐꯝꯁꯨ ꯊꯣꯛꯏ ꯑꯁꯨꯛ ꯀꯨꯏ ꯈꯟ ꯇꯤꯟꯅꯔꯤꯕꯨ ꯂꯨꯅ꯫
ꯍꯣ ꯍꯣ ꯍꯣꯏ꯫
ꯁꯤꯁꯇꯔ ꯍꯣꯏꯒꯤꯗꯤ ꯀꯩ ꯐꯧ ꯊꯥꯗꯣꯏꯅꯣ꯫
ꯐꯧꯒꯤ ꯃꯤꯡꯗꯤ ꯈꯪꯗꯦ꯫ ꯑꯩꯗꯤ ꯐꯧꯒꯤ ꯃꯤꯡ ꯈꯪꯡꯗꯦ꯫
ꯃꯥ ꯅꯣꯏꯒꯤ ꯂꯧꯗ ꯊꯥꯒ ꯅꯪ ꯈꯪꯗꯕ꯫
ꯈꯪꯡꯗꯦ꯫
ꯑꯦ ꯌꯥꯝ ꯂꯨꯏꯍꯦ ꯑꯗꯨꯗꯤ꯫
ꯑꯗꯨꯝ ꯃꯤꯛꯁ ꯇꯧꯔꯒ ꯀꯣ ꯑ ꯎꯝ꯫
ꯑꯃꯈꯛꯇ ꯊꯥꯕ ꯅꯠꯇꯦ ꯑꯅꯤ ꯑꯍꯨꯝꯒꯨꯝꯕ ꯃꯈꯜ ꯃꯈꯟꯗꯣ ꯊꯥꯕ ꯃꯥꯜꯂꯦ ꯑꯗꯣ ꯑꯩ꯫ ꯗꯤ ꯈꯪꯍꯧꯗ꯭ꯔꯦ ꯑꯗꯨ ꯃꯤꯡꯗꯨꯗꯤ꯫
ꯑꯣ ꯁꯤꯁꯇꯔꯒꯤ ꯐꯥꯗꯔꯅ ꯇꯧꯔꯤꯔꯣ ꯁꯤꯁꯇꯔ ꯌꯥꯎꯔꯝꯗꯧ ꯃꯥꯟꯗ꯭ꯔꯦ ꯑꯗꯨꯗꯤ꯫
ꯍꯣꯏ ꯑꯩꯁꯦ ꯌꯨꯝꯗ ꯀꯌꯥ ꯂꯩꯇꯕ ꯍꯥꯏꯇꯥꯔꯦ꯫
ꯑꯦ ꯀꯩꯒꯤ꯫
ꯑꯩꯁꯦ ꯏꯝꯐꯥꯜ ꯕꯦꯂꯤꯗ ꯑꯌꯥꯝꯕ ꯂꯩꯕꯒꯤ꯫
ꯑꯣ ꯑꯣ ꯍꯥꯏꯗꯤ ꯁꯤꯁꯇꯔꯗꯤ ꯌꯨꯝ ꯑꯁꯦꯡꯕꯁꯦ ꯑꯁꯣꯝꯗ ꯑꯣꯏꯈ꯭ꯔꯕ ꯌꯨꯝꯗ ꯂꯩꯇ꯭ꯔꯕ꯫ ꯈꯨꯨꯟꯗ ꯂꯩꯇ꯭ꯔꯕ ꯑꯣ ꯌꯥꯝ ꯐꯩ ꯌꯥꯝ ꯐꯩ ꯀꯥꯏꯗꯦ꯫
ꯑꯣ ꯑꯗꯨꯗꯤ ꯁꯤꯁꯇꯔꯗꯤ ꯈꯪꯉꯔꯣꯏ ꯃꯔꯝꯗꯤ ꯌꯨꯝꯗ ꯄꯥꯛ ꯂꯩꯇꯕꯅꯤꯅ ꯅꯠꯇ꯭ꯔꯥ
ꯍꯣꯏ ꯈꯪꯕꯗꯨꯁꯨ ꯌꯥꯝ ꯀꯩꯅꯣ ꯍꯣꯏ ꯑꯥ ꯍꯥꯀꯨꯝ ꯍꯥꯏ ꯀꯣ ꯑꯗꯨꯗꯗꯤ ꯆꯠꯂꯦ ꯑꯗꯨ ꯆꯠꯂꯁꯨ ꯈꯪꯗꯦꯗ
ꯑꯣ ꯈꯪꯖꯜꯂꯣ ꯁꯤꯁꯇꯔ ꯍꯧꯖꯤꯛꯀꯤ ꯁꯤꯁꯇꯔ ꯍꯣꯏꯒꯤꯗꯤ ꯀꯥ ꯁꯤꯕ꯭ꯂꯤꯡꯗꯤ ꯀꯌꯥꯃꯨꯛ ꯑꯣꯏꯒꯦ
ꯑꯩꯈꯣꯏ ꯁꯤꯕ꯭ꯂꯤꯡꯗꯤ ꯌꯥꯝꯃꯦ
ꯌꯥꯝꯃꯦ ꯑꯁ ꯇꯨ ꯇꯨꯋꯦꯞ ꯀꯨꯝꯕꯒ ꯑꯣꯏꯕ꯭ꯔꯣ
ꯑꯗꯨꯗꯤ ꯌꯧꯗꯦ
ꯑꯍ ꯍ ꯁꯤꯛꯁ ꯃꯨꯛ ꯑꯣꯏꯕ꯭ꯔꯣ ꯑꯗꯨꯗꯤ ꯑꯦ ꯑꯣ ꯑꯣ ꯑꯗꯨꯗꯤ ꯍꯥꯞ ꯗꯔꯖꯟꯗꯤ ꯗ ꯍꯥꯞ ꯗꯔꯖꯟꯗꯤ ꯍꯦꯟꯕ
ꯍꯣꯏ ꯑꯩꯅ ꯃꯉꯥ ꯁꯨꯕ
ꯃꯉꯥꯁꯨꯨꯕ ꯌꯥꯝ ꯇꯦ ꯑꯗꯨꯗꯤ
ꯑꯩꯅ ꯃꯉꯥꯁꯨꯨꯕ ꯑꯩꯒꯤ ꯃꯈꯥꯗ ꯑꯍꯨꯝ ꯂꯩꯑꯦ ꯑꯩꯒꯤ ꯏꯊꯛꯇ ꯃꯔꯤ ꯂꯩꯌꯦ
ꯑꯣ ꯁꯤꯁꯇꯔꯅ ꯃꯌꯥꯏ ꯇꯥꯔꯦꯅꯦ ꯑꯗꯨꯗꯤ ꯍ ꯍ ꯍ ꯑꯣ ꯅꯨꯡꯉꯥꯏꯕ꯭ꯔꯣ ꯑꯗꯨꯗꯤ ꯏꯆꯦ ꯏꯆꯤꯟ ꯏꯅꯥꯎ ꯌꯥꯝ
ꯎꯝ
ꯑꯗꯨꯗꯤ ꯋꯥꯔꯝꯃꯔꯣꯏ ꯀꯩꯅꯣ ꯁꯤꯁꯇꯔ ꯍꯣꯏꯒꯤꯗꯤ ꯏꯆꯤꯟ ꯏꯅꯥꯎ ꯃꯌꯥꯝ ꯌꯥꯝꯃꯕꯅꯤꯅ ꯊꯕꯛ ꯇꯧꯔꯁꯨ ꯄꯨꯂꯞ ꯄꯨꯂꯞ ꯇꯧꯃꯤꯟꯅꯔꯒ ꯃꯠ ꯇꯦꯡ ꯄꯥꯡꯅꯔꯒ ꯅꯨꯡꯉꯥꯏꯅ ꯇꯧꯕ ꯌꯥꯔꯝꯃꯅꯤ ꯑꯗꯨꯗꯤ
ꯑꯃꯔꯣꯝꯗ ꯍꯥꯏꯔꯗꯤ ꯅꯨꯡꯉꯥꯏꯔꯦ ꯑꯩꯗꯤ ꯀꯣ ꯑꯁ ꯑꯥ ꯀꯔꯤ ꯍꯥꯏꯗꯣꯏꯅꯣ ꯑꯁ ꯑꯃꯔꯣꯝꯗꯗꯤ ꯑꯩꯗꯤ ꯌꯨꯝꯗꯁꯨ ꯄꯥꯛ ꯂꯩꯇꯦ ꯑꯗꯨꯒꯤ ꯊ ꯊꯕꯛ ꯏꯟꯈꯥꯡ ꯇꯧꯔꯁꯨ ꯏꯆꯦ ꯈꯣꯏꯅ ꯑꯗꯨꯝ ꯇꯧꯕꯒꯤ ꯊꯕꯛꯁꯦ ꯀꯩꯝ ꯍꯩꯇ꯭ꯔꯦꯗ
ꯑꯥ
ꯍꯧꯖꯤꯛꯇꯤ ꯏꯆꯦ ꯈꯣꯏꯁꯨ ꯃꯌꯨꯝ ꯄꯥꯟꯅꯔꯦꯗ ꯑꯃ ꯈꯛꯇ ꯉꯥꯏꯔꯦ ꯃꯌꯨꯝ ꯄꯥꯟꯗꯕ
ꯑꯣ ꯃꯊꯪꯗ ꯅꯪꯅꯦꯕꯀꯣ
ꯑꯩꯗꯤ ꯋꯥꯠꯂꯤꯗ
ꯋꯥꯠꯂꯤꯌꯦ ꯍꯣ ꯍꯣ ꯍꯣꯏ
ꯍꯣꯏ ꯋꯥꯠꯄꯨꯗꯤ ꯋꯥꯠꯂꯤ ꯑꯗꯣ ꯃꯊꯪꯗꯤ ꯇꯥ ꯇꯥꯗꯧ ꯃꯥꯂꯤ
ꯑꯦ ꯀꯩꯅꯣ ꯍꯥꯏꯖꯤ ꯋꯥꯠꯂꯤꯖꯨ ꯍꯥꯏ ꯃꯊꯪ ꯆꯍꯤꯗ ꯍꯥꯏ ꯑꯗꯨꯗꯤ ꯀꯨꯏꯗꯦ ꯍꯥꯏꯒꯗꯧ ꯅꯠꯇ꯭ꯔꯣꯅꯦ ꯁꯤꯁꯇꯔ ꯑꯣ ꯑꯣ ꯑꯣ ꯑꯍ ꯍ ꯑꯩꯗꯤ ꯃꯊꯪ ꯆꯍꯤꯔꯥꯅ ꯈꯜꯂꯨꯔꯦ ꯑꯩꯗꯤ ꯃꯊꯪ ꯇꯥꯗꯧ ꯃꯥꯜꯂꯤ ꯀꯥ ꯍꯥꯏꯖꯜꯂꯛꯄꯗꯨ
ꯋꯥꯠꯂꯤꯗ
ꯑꯣ ꯋꯥꯠꯄꯅꯖꯨ ꯐꯔꯤꯗ ꯌꯥꯝꯅ ꯍꯥꯏꯗꯤ ꯏ ꯑꯉꯥꯡ ꯃꯈꯥꯁꯨ ꯃꯌꯥꯝꯁꯨ ꯂꯩꯕꯅꯤꯅꯀꯣ
ꯍꯣꯏ ꯍꯣꯏ
ꯑꯗꯨ ꯃꯣꯏ ꯃꯐꯝ ꯐꯖꯅ ꯒꯥꯏꯗ ꯇꯧꯕꯤꯔꯝꯃꯒ ꯐꯖꯅ ꯇꯧꯕꯤ ꯁꯦꯝꯕꯤꯔꯝꯃꯒ ꯆꯠꯂꯨꯗ ꯒ꯭ꯌꯥꯟ ꯇꯥꯅ ꯅꯪꯅꯤꯗ ꯁꯤꯁꯇꯔ ꯄꯥꯈꯠꯀꯅꯨ
ꯍꯣꯏ
ꯑꯗꯨꯗꯤ ꯁꯤꯁꯇꯔꯅ ꯍꯧꯖꯤꯛꯀꯥꯟꯗꯤ ꯑꯍꯟ ꯑꯣꯏꯔꯦꯅꯦ ꯁꯦꯛ ꯀꯦꯟ ꯑꯍꯟ ꯑꯣꯏꯔꯦꯅꯦ ꯑꯣ ꯕ꯭ꯔꯗꯔ ꯀꯌꯥ ꯑꯣꯏꯔꯤꯅꯣ ꯁꯤꯁꯇꯔ ꯍꯣꯏꯁꯦ
ꯕ꯭ꯔꯗꯔ ꯑꯅꯤ
ꯕꯔꯗꯔ